ꯍꯣ ꯇꯥꯕ꯭ꯔꯣ ꯏꯃꯥꯟꯅꯕꯤ
ꯇꯥꯏꯌꯦ ꯏꯃꯥꯟꯅꯕꯤ
ꯅꯨꯡꯉꯥꯏꯔꯤꯕꯣ
ꯎꯝ
ꯆꯥꯛꯆꯥ ꯑꯩ ꯆꯥꯛ ꯆꯥꯕ ꯑꯩ ꯆꯥꯛ ꯆꯥꯗ꯭ꯔꯤ ꯑꯁꯤꯗ ꯏꯃꯥꯟꯅꯕꯤ ꯍꯣꯏꯗ ꯆꯥꯛ ꯆꯥꯕ ꯆꯠꯇꯣꯏꯅꯦ
ꯀꯥꯏꯗ ꯑꯗꯨꯅ ꯍꯥꯏꯗꯤ ꯅꯊꯟꯗꯔꯣ
ꯏꯊꯗ ꯏꯃꯥꯟꯅꯕꯤ ꯑꯃꯒ ꯆꯠꯇꯧꯅꯦ ꯊꯦꯡꯕꯨꯗꯤ ꯊꯦꯡꯉꯦꯕꯀꯣ ꯏꯃꯥꯟꯅꯕꯤꯗꯣ ꯉꯥꯏꯑꯕ ꯑꯩꯁꯦ ꯂꯣꯏꯁꯤꯜꯂꯒ
ꯎꯝ ꯆꯥꯛ ꯆꯥꯅꯩꯑꯕ ꯅꯣꯏ ꯉꯥꯏ
ꯎꯝ ꯑꯩꯈꯣꯏ ꯑꯍꯨꯝ ꯈꯛꯇꯅꯤꯗ ꯆꯥꯟꯅꯖꯦꯅ ꯍꯥꯏꯕ ꯑꯁ ꯎꯝ
ꯌꯦꯟꯁꯥꯡ ꯑꯍꯥꯎꯕ ꯆꯥꯇꯥꯥꯔꯦ ꯑꯗꯨꯗꯤ ꯅꯣꯏꯗꯤ
ꯍꯣꯏ ꯁꯨꯝ ꯁꯪꯅꯗꯕ ꯉꯁꯤꯗꯤ ꯁꯪꯉꯦ ꯑꯗꯨꯒꯤꯅꯦ
ꯄꯨꯡꯒꯤ ꯇꯔꯥꯃꯥꯊꯣꯏ ꯇꯥꯗꯣꯔꯦꯅꯦ ꯑꯩ ꯆꯥꯛ ꯆꯥꯗ꯭ꯔꯤꯌꯦ ꯑꯩ ꯏꯟꯖꯥꯡ ꯑꯩꯈꯣꯏ ꯇꯥꯇꯣꯅ ꯊꯣꯡꯉꯤ ꯌꯦꯟ ꯊꯣꯡꯉꯤ
ꯁꯦꯁ ꯑꯍꯥꯎꯕ ꯊꯣꯡꯉꯤꯀꯣ
ꯎꯝ ꯀꯨꯏꯔ ꯆꯥꯗꯕ
ꯎ
ꯍꯥꯎꯕ ꯆꯥꯔꯒꯦ ꯉꯁꯤꯗꯤ ꯁꯨꯇꯤ ꯂꯩꯔꯤꯉꯩꯁꯤꯗ
ꯉꯔꯥꯡꯅꯦ ꯆꯔꯥ ꯍꯦꯜꯂꯕꯅꯦ
ꯅꯁ ꯑꯔꯦ ꯍꯔꯦ
ꯆꯥꯅꯣ
ꯃꯤꯗꯤꯅꯦ ꯃꯄꯣꯛ ꯅꯨꯃꯤꯠꯇꯒ ꯆꯔꯥ ꯍꯦꯟꯅꯕ ꯑꯗꯒꯤꯗꯤ ꯁꯒꯣꯜꯁꯦ ꯅꯨꯃꯤꯠꯇꯒ ꯆꯔꯥ ꯍꯦꯟꯅꯕ ꯂꯩ ꯈꯪꯉꯕ
ꯂꯩꯕꯅꯦ ꯑꯩꯗꯤ ꯇꯧꯗꯦ ꯑꯗꯨꯒꯨꯝꯕꯗꯤ
ꯑꯩꯁꯨ ꯑꯗꯨꯝꯕ ꯇꯧꯗꯦ ꯏꯁꯥ ꯁꯣꯛꯇꯧ ꯃꯥꯜꯂꯦ ꯆꯥꯅꯤꯡꯗꯗꯅ ꯆꯥꯗꯕꯅ ꯃꯈꯜ ꯑꯃꯅꯦꯕꯀꯣ ꯑꯩꯈꯣꯏꯅ ꯑꯗꯨ ꯉꯝꯗꯤ ꯉꯝꯃꯦ ꯃꯣꯏꯗꯣ
ꯑꯩ ꯅꯣꯡꯃꯇꯪ ꯌꯥꯎꯈꯤ ꯊꯥꯏꯅ ꯑꯩꯈꯣꯏꯒꯤ ꯑꯣꯖꯥ ꯑꯃ ꯂꯩꯈꯤꯗꯕꯒꯤ ꯅꯨꯡꯉꯥꯏꯇꯕ ꯐꯣꯡꯗꯣꯛꯄ ꯑꯣꯏꯅ ꯆꯥꯈꯤꯗꯕ ꯍꯥꯏꯇꯥꯔꯦ ꯑꯗꯨꯗꯤ ꯌꯥꯝ ꯊꯤꯅ ꯅꯨꯡꯉꯥꯏꯈꯤꯗꯕꯒꯤ ꯅꯨꯃꯤꯠꯇꯨ ꯑꯃꯨ ꯄꯨꯔꯥ ꯆꯥꯗꯦꯕꯀꯣ
ꯎꯝ
ꯑꯗꯨꯒ ꯑꯣꯜꯂꯛꯄ ꯆꯍꯤ ꯑꯃꯅꯤ ꯑꯗꯨ ꯑꯗꯨꯒꯤ ꯅꯨꯃꯤꯠꯇꯨ ꯌꯧꯔꯛꯄꯗ ꯆꯥꯗꯕ ꯑꯗꯣ ꯄꯠꯊꯗꯅ ꯇꯨꯔꯁꯤꯒꯦ ꯇꯧꯋꯦ
ꯑꯩ ꯆꯔꯥꯁꯦ ꯍꯦꯟꯕꯁꯦ ꯆꯥꯅꯤꯡꯗꯗꯅ ꯍꯥꯎ ꯑꯗꯨꯗꯅ ꯍꯦꯟꯕꯗꯤ ꯌꯥꯎꯈ꯭ꯔꯦ ꯑꯗꯨꯒ ꯍꯋꯥꯏ ꯅꯨꯡꯉꯥꯏꯇꯕꯒꯤ ꯍꯦꯟꯕꯗꯤ ꯌꯥꯎꯗꯧ ꯃꯥꯜꯂꯦ
ꯑꯥ ꯑꯩꯗꯤ ꯌꯥꯝ ꯌꯥꯎꯋꯤꯗ ꯊꯋꯥꯏ ꯅꯨꯡꯉꯥꯏꯇ꯭ꯔꯗꯤ ꯆꯥꯕ ꯌꯥꯗꯦꯗ
ꯊꯋꯥꯏ ꯅꯨꯡꯉꯥꯏꯇꯗꯤ ꯆꯥꯕ ꯌꯥꯗꯦ ꯑꯗꯨꯗꯣ ꯑꯗꯨꯃꯥꯏꯅ ꯇꯧꯕꯗꯤ ꯌꯥꯎꯗꯦ ꯑꯗꯨꯒ ꯏꯟꯖꯥꯡ ꯍꯥꯎ ꯐꯇꯕꯩ ꯆꯥꯗꯕꯗꯤ ꯌꯥꯝ ꯆꯥꯗꯕ ꯌꯥꯎꯕ ꯍꯥꯏ ꯁ꯭ꯀꯨꯜꯗ ꯂꯩꯔꯤꯀꯥꯟꯗ
ꯊꯋꯥꯏꯁꯦ ꯅꯨꯡꯉꯥꯏꯃꯟꯗ꯭ꯔꯗꯤ ꯆꯥꯕꯁꯦ ꯑꯗꯨꯝ ꯆꯪꯗꯕꯗꯣ ꯏꯟꯖꯥꯡ ꯐꯅ ꯍꯥꯎꯔꯁꯨ ꯆꯥꯕ ꯆꯪꯗꯕꯅꯤ ꯍꯥꯏꯕ ꯎ ꯇꯧꯕ ꯌꯥꯎꯋꯦ
ꯍ
ꯉꯁꯤ ꯅꯣꯡꯃꯥꯏꯖꯤꯡꯁ ꯀꯔꯤ ꯀꯔꯤ ꯊꯕꯛ ꯊꯧꯔꯝ ꯂꯩꯒꯦ ꯅꯪꯒꯤ
ꯑꯩ ꯀꯩꯝꯇ ꯂꯩꯇꯦ ꯑꯩ ꯌꯥꯍꯧ ꯊꯦꯡꯅ ꯍꯧꯒꯠꯂꯦ ꯅꯣꯡꯃꯥꯏꯖꯤꯡꯅꯦꯅ
ꯑꯥ
ꯌꯥꯝ ꯍꯧ ꯊꯦꯡꯅ ꯍꯧꯒꯠꯂꯦ ꯑꯗꯒꯤ ꯆꯥ ꯊꯛꯑꯦ ꯆꯥ ꯊꯛꯄ ꯂꯣꯏꯔꯒ ꯉꯥꯏꯍꯥꯛ ꯄꯣꯊꯥꯔꯦ ꯍꯧꯖꯤꯛ ꯇꯥꯛ ꯊꯥꯒꯠꯂꯝꯃꯦ ꯏꯟꯖꯥꯡ ꯑꯩ ꯊꯣꯡꯗ꯭ꯔꯦ ꯇꯥꯇꯣꯛꯅ ꯊꯣꯡꯈ꯭ꯔꯦ ꯆꯥꯛ ꯥꯏꯕ ꯑꯣꯏꯅ ꯑꯩ ꯂꯥꯏꯔꯤꯛ ꯑꯃ ꯌꯦꯡꯉꯤ
ꯐꯩꯌꯦ ꯂꯥꯏꯔꯤꯛꯁꯦ ꯄꯥꯒꯗꯕꯅꯦ ꯑꯩꯗꯤ ꯅꯣꯡꯃꯥꯏꯖꯤꯡꯗꯦ ꯑꯌꯥꯝꯕꯅ ꯂꯥꯏꯔꯤꯛ ꯄꯥꯗꯦ
ꯑꯩꯗꯣ ꯊꯕꯛꯇꯣ ꯇꯧꯗ꯭ꯔꯕ ꯍꯥꯏꯗꯤ ꯁꯤ ꯐꯣꯟꯗꯣ ꯌꯦꯡꯕꯗ ꯃꯤꯠꯁꯦ ꯊꯨꯞꯄꯕ ꯑꯗꯨꯒꯤꯅꯦ ꯑꯗꯨꯗꯨꯒꯤꯅꯦ ꯑꯩ ꯂꯥꯏꯔꯤꯛꯇ ꯑꯣꯟꯊꯔꯛꯏꯁꯦ
ꯑꯗꯩ ꯅꯪꯗꯤ ꯅꯁꯥꯒꯤꯁꯨ ꯂꯥꯇꯦꯟ ꯊꯥꯜꯂ ꯌꯦꯡꯉꯦꯗꯅ ꯃꯤꯠꯇ ꯂꯇꯅ ꯊꯂ ꯅꯗꯦ
ꯃꯤꯠ ꯅꯨꯡꯉꯥꯏꯇ꯭ꯔꯕ ꯑꯩꯗꯣ
ꯐꯣꯟꯁꯦ ꯀꯨꯏꯅ ꯌꯦꯡꯁꯤꯜꯂꯛꯑꯗꯤ ꯃꯦꯠꯁꯦꯁ ꯁꯣꯛꯄꯅꯤꯗ
ꯑꯧ ꯑꯗꯨ ꯌꯥꯗꯦꯕ ꯑꯗꯨꯗꯨꯅ ꯈꯔꯖ ꯃꯁꯥꯒꯤ ꯐꯠꯆꯗꯕꯅꯤꯅꯕꯀꯣ ꯑꯗꯣ ꯑꯩ ꯌꯦꯡꯅꯤꯡꯉꯗꯤ ꯑꯗꯨꯝ ꯌꯦꯡꯕ ꯌꯥꯎꯋꯦ ꯑꯗꯣ ꯈꯔ ꯌꯦꯡꯅꯤꯡꯗ꯭ꯔꯕ ꯌꯦꯡꯅꯤꯡꯉꯥꯏꯁꯨ ꯂꯩꯇ꯭ꯔꯕ
ꯎꯝ ꯎꯝ
ꯅꯣꯏ ꯏꯊꯤꯅꯤꯅ ꯄꯨꯡ ꯇꯔꯥꯃꯥꯊꯣꯏ ꯇꯥꯔꯦ
ꯊꯦꯡꯉꯦ ꯑꯩꯒ ꯆꯠꯃꯤꯟꯅꯗꯣꯏ ꯏꯃꯥꯟꯅꯕꯤꯗꯣ ꯃꯣꯏꯒꯤ ꯃꯃꯥꯅ ꯃꯃꯥꯒꯤ ꯑ ꯀꯔꯤꯅꯣꯃ ꯌꯦꯡꯅꯤꯅ ꯀ꯭ꯂꯤꯅꯤꯛ ꯑꯃꯗ ꯌꯦꯡꯕ ꯆꯠꯈꯤꯕꯅꯦ ꯑꯗꯨ ꯃꯥꯥꯡ ꯍꯜꯂꯛꯑꯒ ꯑꯩꯗꯣ ꯂꯧꯈꯠꯂꯒ ꯄꯨꯟꯅ ꯆꯠꯃꯤꯟꯅꯗꯣꯏꯅꯤ ꯆꯠꯄ ꯊꯦꯡꯉꯁꯨ ꯍꯣꯔꯦꯟ ꯏꯟꯖꯣꯏ ꯇꯧꯔꯒ ꯐꯖꯅ ꯅꯨꯡꯗꯥꯡꯔꯝ ꯍꯜꯂꯜꯂꯔꯦ
ꯍꯣꯏ ꯑꯗꯨꯕꯨꯗꯤ ꯀꯩꯁꯨ ꯀꯥꯏꯗꯦ ꯑꯌꯨꯛꯀꯤꯁꯨ ꯅꯨꯃꯤꯗꯥꯡꯒꯤꯁꯨ ꯌꯥꯎꯅ ꯆꯥꯊꯣꯔꯛꯑꯣ
ꯑꯩꯗꯤꯅꯦ ꯈꯪꯕ꯭ꯔ ꯅꯣꯡꯃꯥꯏꯖꯤꯡ ꯅꯨꯃꯤꯠꯁꯦ ꯀꯩꯝ ꯇꯥꯍꯧꯗꯕꯤꯗꯒ ꯐ꯭ꯔꯤꯗꯒ ꯂꯣꯏꯈꯤꯕ ꯌꯥꯎꯗ꯭ꯔꯅꯦ ꯅꯨꯡꯉꯥꯏꯊꯣꯛꯄ ꯀꯩꯝꯇ ꯇꯧꯍꯧꯗꯕꯤꯗ ꯑꯩꯈꯣꯏꯒꯤ ꯃꯤ ꯄꯥꯔꯠ ꯄꯨꯟꯅꯤ ꯍꯥꯏꯕ ꯅꯠꯇꯕ ꯎꯝ ꯑꯗꯨꯗꯣ ꯌꯥꯝ ꯄꯥꯝꯃꯨꯕ ꯍꯥꯏꯇꯥꯔꯦ
ꯑꯩꯗꯤ ꯑꯗꯨꯝ ꯇꯧꯋꯦ ꯑꯩ ꯅꯪꯅ ꯍꯥꯏ ꯄꯥꯝꯃꯨꯔꯤꯁꯤꯡꯗꯣ ꯑꯩ ꯑꯩꯒꯤ ꯑꯗꯨꯝ ꯇꯧꯕ ꯊꯕꯛ ꯉꯥꯛꯇ ꯑꯩꯅ ꯑꯗꯨꯝ ꯂꯩꯕ ꯃꯑꯣꯡ ꯉꯥꯛꯇꯅꯦ ꯈꯔ ꯇꯨꯝꯃꯒ ꯈꯔ ꯆꯥꯔꯒ ꯑꯗꯨꯝ ꯂꯣꯏꯒ ꯍꯥꯏꯗꯤ
ꯑꯩꯗꯤ ꯉꯁꯤ ꯊꯦꯡꯅ ꯄꯨꯡ ꯀꯌꯥꯅꯣ ꯇꯔꯦꯠ ꯇꯔꯥ ꯑꯩꯅ ꯍꯧꯒꯠꯄꯗꯨꯕꯣ
ꯎꯝ ꯇꯔꯦꯠ ꯃꯈꯥꯏ ꯍꯦꯜꯂꯦ ꯑꯩꯁꯨꯈꯠꯄꯗ
ꯎꯝ
ꯑꯩ ꯍꯧꯏ ꯊꯦꯡ ꯊꯦꯡꯉꯦ ꯍꯧꯒꯠꯂꯒ ꯑꯩꯁꯦ ꯙꯨꯛꯀ ꯊꯥꯔꯦ ꯄꯣꯠꯅꯦ ꯑꯩ ꯌꯣꯛꯅꯤꯡꯕꯁꯤꯗꯤ
ꯇꯨꯏꯁꯟꯒꯨꯝꯕ ꯇꯧꯈ꯭ꯔꯗꯤꯅꯦ ꯉꯟꯇꯥ ꯍꯧꯒꯠꯅꯦꯕꯀꯣ ꯅꯠꯇ꯭ꯔꯗꯤꯅꯦ ꯍꯧꯒꯠꯂꯣꯏꯕ
ꯅꯪ ꯑꯌꯨꯛꯇ ꯇꯧꯗꯦ ꯅꯨꯡꯗꯥꯡ ꯋꯥꯏꯔꯝꯗ ꯇꯧꯕ
ꯎꯝ ꯑꯌꯨꯛꯇ ꯇꯧꯗꯦ ꯑꯌꯨꯛꯇ ꯑꯌꯨꯛꯇ ꯑꯩꯅ ꯇꯧꯍꯩꯔꯣꯏꯒꯦꯅ ꯇꯧꯗꯕꯅꯦ ꯑꯗꯣ ꯌꯨꯝꯗ ꯂꯥꯛꯑꯒ ꯇꯧꯕꯗꯨꯗꯤ ꯇꯜꯂꯦ ꯀꯩꯅꯣ ꯃꯌꯨꯝꯗ ꯆꯠꯂꯒ ꯇꯧꯕꯤꯗꯣ ꯑꯗꯨꯗꯣ ꯐꯖꯅ ꯃꯐꯝ ꯆꯥꯕ ꯑꯃ ꯐꯪꯉꯀꯥꯟꯗ ꯑꯣꯏꯅ ꯇꯧꯒꯦꯅ ꯅꯠꯇ꯭ꯔꯁꯨꯀꯣ ꯍꯥꯏꯕꯗꯤ ꯄꯩꯁꯥ ꯊꯣꯛꯄ ꯌꯥꯕ ꯀꯔꯤꯒꯨꯝꯕ ꯑꯇꯣꯞꯄ ꯍꯤꯔꯝ ꯂꯩꯔꯒꯗꯤ ꯑꯗꯨ ꯑꯣꯏꯅ ꯇꯧꯒꯦ ꯀꯥꯏꯅꯁꯨ ꯈꯜꯂꯤ ꯑꯗꯨꯗꯒꯤ ꯎꯝ ꯑꯩꯅ ꯍꯪꯒꯦ ꯇꯧꯈꯤꯕ ꯑꯃ ꯂꯩꯈꯤꯕꯅꯤꯅꯦ ꯅ ꯕꯥ ꯑꯖꯦ ꯀꯥꯏ ꯊꯅ ꯕꯕꯥꯁꯦ ꯀꯩ ꯊꯕꯛ ꯇꯧꯅꯣꯕ ꯎꯝ
ꯑꯄꯥ ꯑꯣꯖꯥ ꯑꯣꯏꯔꯝꯃꯦ ꯍꯧꯖꯤꯛꯇꯤ ꯄꯣꯊꯥꯔꯑꯦ
ꯎꯝ ꯅꯣꯏ ꯅꯣꯏꯅꯆꯤꯟ ꯏꯅꯥꯎꯗꯤ ꯀꯌꯥꯅꯦꯕ
ꯑꯍꯨꯝ
ꯎꯝ ꯅꯪꯒꯤ ꯃꯈꯥꯗ
ꯑꯩ ꯃ ꯃꯈꯥꯗ ꯃꯥꯏ ꯃꯊꯛꯇꯅ
ꯎꯝ ꯃꯊꯛꯀꯤꯗꯨꯗꯤ ꯆꯍꯤ ꯀꯌꯥꯃꯨꯛ ꯁꯨꯔꯦ
ꯑꯩꯉꯣꯟꯗ ꯆꯍꯤ ꯑꯃ ꯑꯅꯤ ꯍꯟꯕꯅꯦ
ꯀꯔꯤ ꯇꯧꯔꯤꯒꯦꯕ
ꯀꯦꯝ ꯇꯧꯗꯦ ꯃꯥ ꯉꯔꯤ ꯅꯨꯄꯥ
ꯃꯈꯥꯗꯨꯗꯤ ꯅꯨꯄꯤ
ꯅꯨꯄꯤ
ꯅꯨꯄꯤ ꯎꯝꯅꯥꯎ ꯅꯨꯄꯤ ꯑꯗꯨꯅꯦ ꯑꯗꯨꯗ ꯄꯨꯟꯅ ꯐꯦꯃꯤꯂꯤ ꯄꯨꯟꯅ ꯂꯩ ꯅꯠꯇ꯭ꯔꯣ
ꯂꯩꯇꯦ ꯑꯩꯁꯤꯗ ꯑꯩ ꯂꯩꯔꯤ ꯑꯩ ꯈꯨꯕ ꯍꯥꯏꯗꯤ ꯌꯨꯝꯗ ꯣꯏꯗ ꯑꯩꯈꯣꯏ ꯑꯩ ꯁꯤꯗ ꯂꯩꯔꯤꯁꯤꯗꯤ ꯑꯩꯈꯣꯏ ꯑꯩꯈꯣꯏ ꯇꯥꯆꯧ ꯍꯣꯏ ꯑꯩꯈꯣꯏ ꯈꯨꯈꯣꯏꯕꯥꯏ ꯃꯌꯥꯝꯕꯩ ꯃꯆꯥꯉꯩꯗꯣ ꯃꯣꯏꯒ ꯂꯩꯕ
ꯐꯩ ꯐꯥꯏ ꯅꯨꯡꯉꯥꯏꯅ ꯂꯩꯊꯣꯛꯀꯗꯕꯅꯤ
ꯅꯪꯁꯨ ꯅꯨꯡꯉꯥꯏꯅ ꯂꯩꯊꯣꯛꯎ
ꯅꯨꯡꯉꯥꯏꯕꯗ ꯃꯇꯣꯟ ꯊꯣꯛꯑꯦ ꯁꯥꯡꯉꯦ ꯍꯗꯣꯔꯦ ꯄꯥꯜꯂ ꯃꯍꯩ ꯑꯩꯁꯦ ꯍꯧꯖꯤꯛꯇꯤ ꯀꯩꯅꯣ ꯇꯧꯔꯦ ꯎꯝ ꯀꯔꯤꯅ ꯍꯥꯎꯔꯤꯒꯦ ꯁꯤꯅꯦꯕ ꯅꯪꯅ ꯍꯪꯉꯤꯁꯦ
ꯍꯣꯏ ꯍꯣꯏ ꯍꯣꯏ ꯃꯇꯝꯒꯤ ꯀꯔꯤ ꯀꯔꯤ
ꯁꯧꯒ꯭ꯔꯤꯒꯨꯝꯕ ꯍꯋꯥꯏꯁꯥꯡꯕꯤꯒꯨꯝꯕꯅ ꯍꯥꯎꯋ
ꯑꯩ ꯄꯦꯟꯅ ꯆꯥꯕ ꯂꯣꯏꯈ꯭ꯔꯦ ꯃꯗꯨ ꯑꯩ ꯎꯕꯗꯒꯤ ꯊꯥꯁꯦ ꯀꯩꯅꯣꯝ ꯇꯧ ꯆꯥꯔ
ꯑꯩꯗꯤ ꯌꯥꯝꯗꯤ ꯆꯥꯕꯗꯤ ꯑꯣꯏꯗꯦ
ꯑꯩ ꯌꯥꯝ ꯆꯥꯈ꯭ꯔꯦ ꯁꯣꯏꯕꯨꯝ ꯍꯟꯇꯛ ꯍꯟꯇꯛ ꯈꯔ ꯁꯣꯏꯕꯨꯝ ꯆꯥꯏ ꯁꯣꯏꯕꯨꯝꯒ ꯃꯥꯏꯔꯦꯟꯒ ꯌꯦꯟꯗꯦꯝꯒ ꯏꯔꯣꯟꯕ ꯍꯥꯏꯗꯤ ꯁꯣꯏꯕꯨꯝꯒ ꯃꯥꯏꯒ ꯊꯣꯡꯕ ꯌꯦꯟꯗꯦꯝꯒ ꯀꯩꯅꯣꯒ ꯏꯔꯣꯟꯕ ꯎꯝ
ꯂꯣꯛꯁꯦ ꯊꯨꯡꯒꯦ ꯊꯨꯡꯒꯦ ꯇꯧꯑ ꯃꯥꯜꯂꯦ ꯏꯁꯥꯁꯦ
ꯎꯝ ꯍꯧꯖꯤꯛ ꯅꯣꯡ ꯈꯔꯆꯨ ꯅꯨꯡꯁꯥ ꯈꯔ ꯁꯥ
ꯈꯨꯠꯁꯥꯗꯣ ꯑꯃꯨꯛ ꯑꯃꯨꯛ ꯁꯥꯕꯗ ꯈꯨꯠꯁꯥꯗꯣ ꯂꯩꯇ꯭ꯔꯦ
ꯅꯪꯅ ꯂꯩꯔꯤꯕꯔꯤ ꯃꯐꯝꯗꯣ ꯑꯗꯨꯗꯣ ꯀꯃꯥꯏꯅ ꯇꯧꯒꯦ ꯍꯥꯏꯗꯤ
ꯑꯗꯨꯔꯣ ꯑꯗꯨꯝ ꯁꯥꯕ ꯈꯥꯡꯕ ꯉꯝꯃꯤꯗ ꯐꯦꯟꯁꯨ ꯄꯥꯜꯂꯦ
ꯑꯣ ꯑꯗꯨꯅ ꯍꯥꯏꯗꯤ ꯎꯝ ꯌꯥꯝ ꯁꯥꯕꯗꯣ
ꯎꯝ
ꯑꯗꯨꯅ ꯍꯦꯟꯅ ꯈꯪꯐꯝ ꯈꯪꯗ꯭ꯔꯒ ꯋꯥꯕ ꯍꯦꯜꯂꯦꯕ
ꯈꯪꯗꯕꯅꯦ ꯁꯥꯗ ꯁꯥꯔꯗꯤ ꯂꯥꯏꯔꯤꯛꯁꯨ ꯄꯥꯅꯤꯡꯗꯕꯅꯤ
ꯎꯝ ꯃꯍꯤ ꯍꯥꯥꯕꯕꯨꯙꯗꯤ ꯌꯥꯕ ꯌꯥ
ꯑꯗꯨ ꯐꯔꯦ ꯑꯩ ꯀꯩꯅꯣꯝ ꯊꯥꯔꯛꯀꯦꯕꯀꯣ
ꯎꯝ
ꯑꯥ ꯌꯦꯡꯉꯣ
ꯍꯣꯟꯗ
ꯎꯝ ꯍꯣꯏ ꯌꯥꯔꯦ ꯂꯣꯏꯈ꯭ꯔꯥ ꯂꯣꯏꯈ꯭ꯔꯦ ꯎꯝ
ꯑꯣ ꯑꯣꯀꯦ ꯑꯣꯀꯦ
ꯀꯩꯆꯥꯔꯤꯅꯣ ꯅꯪꯕ ꯍꯧꯖꯤꯛ
ꯌꯦꯟ ꯌꯦꯟ ꯇꯧꯔꯝꯕ
ꯍꯥꯎꯕ꯭ꯔꯥ ꯍꯥꯎꯕ꯭ꯔꯣ
ꯎꯝ ꯍꯥꯎ
ꯎꯝ
ꯏꯟꯖꯥꯡ ꯇꯦꯁ ꯇꯧꯋꯦꯕ ꯃꯍꯥꯎ ꯌꯦꯡꯕ
ꯎꯝ ꯑꯣ ꯅꯪꯒꯤ ꯐꯣꯇꯣ ꯑꯣꯏꯅ ꯊꯥꯒꯤꯈꯤꯕꯗꯨ ꯐꯖꯕ꯭ꯔꯥ ꯍꯧꯖꯤꯛ ꯊꯥꯈꯤꯕꯗꯣ
ꯐꯖꯩ
ꯎꯝ ꯐꯖꯕꯅꯦꯕ ꯑꯗꯨꯅꯦꯕ ꯑꯩꯅ ꯀꯩꯅꯣꯝ ꯊꯥꯔꯛꯀꯦ ꯍꯥꯏꯗ ꯁꯔꯄ꯭ꯔꯥꯏꯖ ꯇꯧꯕ ꯇꯧꯕꯅꯤꯗ ꯅꯪꯉꯣꯟꯗ
ꯖꯦꯡꯖꯦꯡ
ꯑꯩ
ꯑꯩꯈꯣꯏꯒꯤ ꯀꯩ ꯇꯧꯔꯅꯤ ꯍꯥꯏꯕꯅꯦ ꯍꯣꯏꯗꯤ ꯑꯩꯈꯣꯏ ꯃꯤꯁꯟ ꯍꯣꯏ ꯍꯣꯏ ꯑꯩꯈꯣꯏꯕꯨꯗꯤ ꯍꯧꯖꯤꯛꯄꯨꯗꯤ ꯀꯩꯅꯣ ꯀꯩꯅꯣ ꯑꯣꯏꯔꯤꯗꯅ ꯍꯌꯦꯡ ꯑꯩꯈꯣꯏꯒꯤ ꯑꯦꯃꯤꯁꯟ ꯇꯧꯔꯀꯥꯟꯗ ꯄꯩꯈꯥ ꯊꯥꯔꯀꯥꯟꯗ
ꯎꯝ
ꯊꯥ ꯊꯥꯒꯤ ꯄꯩꯁꯥ ꯄꯤꯕꯅꯤ ꯍꯥꯏꯕ
ꯑ ꯐꯔꯦ ꯐꯔꯦ ꯑꯗꯨꯕꯨ ꯑꯣꯏꯔꯗꯤ ꯐꯩ
ꯍꯣꯏ ꯑꯩꯈꯣꯏ ꯑꯣꯖꯥꯗꯣ ꯑꯗꯨꯅꯁꯨ ꯅꯍꯥꯟ ꯍꯥꯏꯔꯝꯃꯦ
ꯎꯝ ꯍꯥꯎꯕ꯭ꯔꯣ ꯊꯨꯝꯃꯣꯔꯣꯛ ꯆꯞ ꯆꯥꯔꯕ
ꯎꯝ ꯊꯨꯝ ꯎ ꯃꯍꯤ ꯍꯥꯞꯄꯗꯤ ꯈꯔ ꯐꯔꯛꯀꯅꯤ ꯑꯗꯣ ꯍꯧꯖꯤꯛ ꯈꯤꯇꯪ ꯀꯂꯞ ꯇꯧ
ꯑꯣꯕꯔ ꯑꯛꯇꯤꯡ ꯇꯧꯔꯗꯅꯤ ꯉꯁꯤ
ꯆꯒ ꯇꯨꯝꯃꯗꯕꯅꯦ
ꯆꯥꯔꯒ ꯇꯨꯝꯃ ꯇꯨꯝꯃ ꯂꯩꯕ
ꯅꯨꯡꯉꯥꯏ ꯖꯩꯁꯦ ꯑꯗꯨꯅꯦ
ꯃꯥꯅꯦ ꯃꯤꯅ ꯄꯥꯝꯅꯔꯤꯁꯦ ꯑꯗꯨ ꯅꯠꯇ꯭ꯔꯣ
ꯃꯥ ꯑꯗꯨꯏꯗꯃꯛꯇꯅꯦ ꯆꯥꯔ ꯆꯥꯔꯒ ꯇꯨꯝꯃ ꯇꯨꯝꯃ ꯂꯩꯅꯕ ꯂꯩꯅꯕꯅꯦ ꯃꯌꯥꯝꯅ ꯄꯩꯁꯥ ꯇꯟꯅꯩꯁꯦ ꯇꯥꯗꯅ ꯁꯥꯎ ꯔꯛꯇꯅ ꯃꯥꯅ ꯇꯨꯝꯅꯕ
ꯑꯩꯒꯤ ꯏꯃꯥꯟꯅꯕꯤ ꯈꯔ ꯄꯩꯈꯥ ꯊꯥꯕ ꯆꯠꯈꯤꯕꯅꯤꯅꯦ ꯉꯁꯤꯁꯦ ꯍꯣꯔꯦꯟ ꯍꯜꯂꯛꯑꯒ ꯅꯨꯡꯉꯥꯏꯕ꯭ꯔꯥ ꯅꯨꯡꯉꯥꯏꯇꯕ꯭ꯔꯅ ꯍꯪꯗꯣꯏꯅꯤ ꯈꯔ ꯑꯃ ꯁꯨꯒꯠꯂꯅꯤ ꯈꯔ ꯑꯃ ꯁꯨꯒꯠꯂꯔꯣꯏ ꯑꯣꯖꯥꯒꯤ ꯈꯟꯕꯒꯤꯗꯣ ꯑꯣꯖꯥꯒꯤ ꯈꯟꯕꯒꯤꯗꯣ ꯎꯝ
ꯑꯩꯈꯣꯏ ꯇꯝꯐꯝꯗꯨꯗ
ꯑꯥ ꯋꯥꯍꯪꯗꯣ ꯅꯨꯡꯉꯥꯏꯕ ꯍꯪꯉꯗꯤ ꯐꯅꯤ ꯃꯣꯏ ꯈꯟꯖꯔꯗꯤ
ꯅꯣꯏ ꯑꯗꯨꯋꯥꯏꯗꯒꯤꯔꯔꯕ
ꯎꯝ ꯑꯩꯒ ꯍꯥꯟꯅ ꯑꯣꯖꯥꯒꯤ ꯇ꯭ꯔꯦꯅꯤꯡ ꯑꯣꯖꯥꯒꯤ ꯀꯩ ꯍꯥꯏꯗꯣꯏ ꯑꯍꯥꯥꯟꯕꯒꯤ ꯑꯃ ꯈꯔ ꯃꯆꯥ ꯇꯥꯛꯄꯒꯤ ꯑꯩꯅ ꯇꯝꯈꯤꯕꯗꯣ
ꯎꯝ
ꯑꯗꯨꯗ ꯇꯝꯃꯤꯟꯅꯔꯛꯄ ꯏꯃꯥꯟꯅꯕꯤꯁꯤꯡ